ꯇꯥꯕ꯭ꯔꯣ
ꯀꯝꯗꯧꯔꯤꯒꯦ
ꯑꯥ ꯍꯧꯖꯤꯛꯁꯨ ꯀꯣ ꯑ ꯄ꯭ꯔꯦꯛꯇꯤꯁ ꯇꯧꯅꯦ
ꯏꯁ ꯄ꯭ꯔꯦꯛꯇꯤꯁꯤ ꯀꯜꯂꯦꯀꯣ
ꯎꯝ ꯇꯧꯔꯅꯤ ꯌꯥꯔꯣꯏ ꯎꯝ ꯍꯌꯦꯡ ꯀ꯭ꯂꯥꯁ ꯂꯥꯛꯏꯝꯅꯤꯅ ꯃꯔꯛ ꯃꯔꯛꯇꯗꯤ ꯑꯗꯨꯝ ꯗ꯭ꯔꯦꯁ ꯇꯥꯎꯅꯤꯗ
ꯑꯣꯖꯥ ꯆꯩꯒꯟꯕ꯭ꯔꯥ
ꯍꯥꯥ
ꯑꯣꯖꯥ ꯆꯩꯒꯟꯕ꯭ꯔꯣ
ꯃꯤꯗꯤ ꯌꯥꯝ ꯐꯕꯅꯤꯗ ꯑꯗꯨꯒ ꯄ꯭ꯔꯦꯛꯇꯤꯁ ꯇꯧꯗ꯭ꯔꯗꯤꯀꯣ ꯆꯩꯔꯗꯤ ꯑꯩꯉꯣꯟꯗ
ꯄ꯭ꯔꯦꯛꯇꯤꯁ ꯇꯧꯗꯕꯨꯅꯤ ꯇꯧꯗꯕꯥꯗꯨꯅꯤ ꯃꯥꯅ ꯁꯥꯎꯒꯗꯕꯗꯣ ꯑꯇꯩꯕꯨꯗꯤ ꯀꯩꯝꯗ ꯍꯥꯏꯔꯣꯏ ꯈꯣꯏ ꯄ꯭ꯔꯦꯛꯇꯤꯁ ꯇꯧꯔꯗꯤ ꯑꯗꯨꯝ ꯌꯥꯏ ꯍꯥꯏꯗ꯭ꯔꯁꯨꯀꯣ ꯃꯥꯗꯤ
ꯑ
ꯅꯣꯡ ꯆꯨꯕ꯭ꯔꯥ
ꯅꯣꯡ ꯀꯟꯅ ꯆꯨꯋꯦ
ꯑꯣ
ꯑꯁ ꯉꯁꯥꯏꯗꯣ ꯀꯟꯕꯗꯣ
ꯑꯣ
ꯔꯣꯏꯔꯕꯅꯦ
ꯎꯝ ꯍꯣꯏꯑꯗꯨꯗꯤ ꯑꯣ ꯃꯣꯡꯗꯤ ꯈꯔꯥ ꯂꯥꯑꯦ ꯑꯗꯣ ꯅꯣꯡꯗꯤ ꯆꯨꯅꯤꯗ
ꯈꯣꯏ ꯃꯐꯝꯗꯗꯤ ꯅꯣꯡ ꯆꯨꯀꯟꯕꯅ
ꯑꯣ ꯃꯦꯡ ꯃꯦꯡꯂꯣꯡꯗꯤ ꯁꯨꯃꯥꯏꯅ ꯇꯧ ꯑꯅꯦ ꯍꯣꯏ ꯂꯝꯕꯤꯁꯨ ꯐꯠꯇꯦ
ꯄ꯭ꯔꯣꯕ꯭ꯂꯦꯝ ꯉꯥꯛꯇ
ꯎꯝ ꯑꯀꯣꯏ ꯃꯣꯗꯦꯜ ꯕꯤꯂꯦꯖꯁꯦ ꯎ ꯑꯥ ꯌꯥꯝ ꯃꯣꯠꯂꯦꯀꯣ ꯃꯤ ꯃꯤꯅ ꯃꯤꯏꯁꯤ ꯃꯤꯔ
ꯍꯧꯖꯤꯛꯀꯥꯟꯗꯤ ꯈꯔ ꯈꯔ ꯐꯌꯦ
ꯑꯣ
ꯀꯥꯟꯗꯤ ꯈꯔ ꯐꯩ
ꯎꯝ
ꯑꯗꯨꯏ ꯎꯝ ꯅꯍꯥꯔꯣꯟꯁꯤꯡꯅꯀꯣꯇꯦ ꯇꯧꯕꯤꯕꯒꯤ ꯈꯔꯗꯤ ꯐꯩ ꯅꯍꯥꯟꯗꯒꯤ ꯀꯝꯄꯦꯌꯔ ꯇꯧꯔꯗꯤ
ꯑꯥ ꯑꯩꯅ ꯑꯩꯈꯣꯏ ꯑ
ꯎꯝ ꯔꯝꯀꯣꯡ ꯔꯝꯀꯣꯡꯒꯤ ꯌꯨꯝ ꯃꯊꯛꯇ ꯂꯩꯕꯗꯣ
ꯍꯜꯂꯣ ꯇꯥꯕ꯭ꯔ ꯍꯜꯂꯣ ꯍꯜꯂꯣ ꯇꯥꯕ꯭ꯔꯥ ꯍꯜꯂꯣ ꯑꯣ ꯇꯥꯏꯑꯦ ꯍꯧꯖꯤꯛꯇꯤ ꯅꯦꯠꯋꯥꯔꯛꯁꯦ ꯅꯨꯡꯉꯥꯏꯇꯦꯅꯦ ꯍꯜꯂꯣ ꯑ ꯇꯥꯏꯌꯦ ꯍꯨꯖꯤꯛꯇꯤ ꯎꯝ ꯔꯝꯀꯣꯡꯒꯤ ꯌꯨꯝ ꯃꯈꯥꯗ ꯂꯩꯕꯗꯣ
ꯇꯥꯕ꯭ꯔꯣ
ꯑꯧ ꯇꯥꯏꯌꯦ ꯇꯥꯏꯌꯦ ꯔꯝꯀꯣꯡꯒꯤ ꯌꯨꯝ ꯃꯊꯛꯇ ꯎꯝ ꯇꯥꯏꯌꯦ ꯅꯈꯣꯟꯗꯤ ꯇꯥꯏꯌꯦ ꯑꯩꯗꯤ ꯇꯥꯏꯌꯦ
ꯇꯥꯕꯔꯥ
ꯇꯥꯗꯦ
ꯍꯧꯖꯤꯛꯁꯨ
ꯑꯗꯨꯒꯤꯔ
ꯅꯣꯏꯅꯤꯒꯤꯔ ꯑꯩꯒꯤ
ꯍꯜꯂꯣ
ꯀꯔꯤꯒꯤꯔ ꯅꯦꯠꯋꯥꯔꯛꯁꯦ ꯇꯥꯏꯌꯦ ꯇꯥꯏꯌꯦ
ꯍꯜꯂꯣ
ꯍꯜꯂꯣ
ꯑꯝꯇ ꯇꯥꯗꯦ
ꯈꯤꯇꯪ ꯈꯤꯇꯪ ꯄꯥꯏꯌꯦ ꯑꯩꯗꯤ ꯍꯥꯥ ꯇꯥꯏꯌꯦ ꯑꯩꯗꯤ ꯍꯜꯂꯣ
ꯍꯜꯂꯣ
ꯇꯥꯏꯌꯦ ꯇꯥꯏꯌꯦ ꯅꯦꯠꯋꯥꯔꯛ ꯅꯨꯡꯉꯥꯏꯇꯦꯍꯦ ꯍꯧꯖꯤꯛꯁꯦ ꯇꯥꯏꯌꯦ ꯍꯜꯂꯣ ꯍꯜꯂꯣ ꯍꯜꯂꯣ ꯍꯜꯂꯣ ꯍꯜꯂꯣ
ꯑꯗꯨꯅ
ꯍꯜꯂꯣ
ꯎꯝ ꯇꯥꯏ ꯀꯣ
ꯑ ꯍꯣꯏ ꯇꯥꯏ ꯇꯥꯏ
ꯅꯦꯠꯋꯥꯔꯛꯁꯨ ꯅꯨꯡꯉꯥꯏꯇꯕ ꯃꯥꯜꯂꯦꯅꯦ
ꯑꯥꯎ ꯍꯣꯏ ꯅꯨꯡꯉꯥꯏꯇꯦ ꯅꯦꯠꯋꯥꯔꯛꯁꯦ ꯅꯥꯡꯅꯒꯤꯔ ꯍꯣꯏ ꯍꯣꯏ ꯅꯣꯡ ꯆꯨꯕꯒꯤꯔ ꯃꯥꯏ ꯍꯣꯏ ꯍꯣꯏ
ꯅꯦꯠꯋꯥꯔꯛꯁꯨ ꯅꯨꯡꯉꯥꯏ ꯇꯕꯅꯤ ꯑꯉꯥꯡꯈꯣꯏ ꯑꯃꯨꯛꯀ ꯂꯥꯛꯑꯦ
ꯑꯣ ꯁ꯭ꯀꯨꯜ ꯂ‌ꯣꯏꯔꯦ ꯃꯣꯏ
ꯁ꯭ꯀꯨꯜ ꯂꯣꯏꯔꯦ
ꯑꯣ
ꯁ꯭ꯀꯨꯜ ꯂꯣꯏꯔꯒ ꯂꯥꯡꯕꯁꯤꯅꯀꯣ
ꯍꯣꯏ
ꯃꯇꯥ ꯃꯥꯅꯤ
ꯎꯝ ꯑꯍꯥ ꯑꯉꯥꯡ ꯃꯔꯤ ꯃꯉꯥꯔꯥ ꯂꯩꯥꯕꯗꯣ
ꯍꯧꯖꯤꯛꯇꯤ ꯑꯃ ꯈꯠꯇꯅꯦ ꯑꯩꯒꯤ ꯇꯨꯡ ꯏꯜꯂꯒ ꯂꯩ
ꯑꯣ ꯁꯤꯝꯁꯤ ꯌꯥꯝ ꯑꯁ ꯁꯦꯝ ꯁ꯭ꯋꯥꯝꯗꯣ ꯑꯣ ꯁꯨꯝ ꯁ꯭ꯌꯥꯝꯗꯣ
ꯋꯥ ꯉꯥꯡ ꯋꯥ ꯍꯥꯏꯔꯛ ꯍꯥꯏꯔꯛꯈ꯭ꯔꯥꯕ ꯍꯧꯖꯤꯛꯇꯤ
ꯌꯥꯝ ꯍꯩꯌꯦ ꯃꯆꯤꯟꯁꯤ ꯌꯥꯝ ꯍꯩꯕ ꯁꯤꯅꯀꯣ ꯃꯆꯤꯟꯗꯣ ꯌꯥꯝ ꯍꯩꯕꯅꯦ ꯌꯥꯝ ꯍꯩꯔꯛꯈ꯭ꯔꯦ
ꯆꯍꯤ ꯆꯍꯤ ꯑꯅꯤ ꯁꯨꯈ꯭ꯔꯦꯀꯣ ꯃꯥꯗꯣ
ꯋꯥ ꯋꯥ ꯈꯛꯇ ꯅꯠꯇꯕꯀꯣ ꯏꯁꯩꯁꯨ ꯌꯥꯝ ꯁꯛꯈ꯭ꯔꯦ
ꯑꯧ
ꯎꯁ
ꯃꯥꯒꯤ ꯈꯣꯟꯖꯦꯜꯗꯣ ꯌꯥꯝ ꯀꯜꯂꯦ
ꯈ‌ꯦꯡꯉꯒ ꯑꯣ ꯑꯗꯨꯗꯤꯅꯤ ꯑꯣ ꯌꯥꯝ ꯊꯨꯔ‌ꯦ ꯍꯦ ꯈꯥꯡꯗ꯭ꯔꯤꯉꯩꯗ ꯆꯍꯤ ꯑꯅꯤ ꯁꯨꯈ꯭ꯔꯦ
ꯎꯝ
ꯑꯩꯈꯣꯏ ꯈꯥꯡꯗ꯭ꯔꯤꯉꯩꯗ ꯆꯍꯤ ꯑꯅꯤ ꯁꯨꯈ꯭ꯔ‌ꯦꯅ
ꯋꯥ ꯇꯣꯉꯥꯟ
ꯑꯁ ꯃꯆꯤꯟ ꯃꯆꯤꯟꯅ ꯀꯟꯇ꯭ꯔꯣꯜ ꯇꯧꯕꯅꯀ‌ꯣ ꯌꯥꯗꯔ‌ꯦ ꯉꯁꯥꯏꯗꯣ ꯃꯣꯏ ꯁꯥꯟꯅꯕ ꯆꯠꯄꯅꯦꯕ ꯍꯧꯖꯤꯛꯇꯤ ꯉꯜ ꯍꯜꯂꯛꯈ꯭ꯔꯕ
ꯑꯣ ꯁ‌ꯣꯏꯔ‌ꯦ ꯅꯪꯒꯤ ꯈꯨꯠꯅ ꯀꯣꯕ꯭ꯔ ꯇꯧꯕ꯭ꯔꯥ ꯁꯤꯞ ꯁꯤꯝꯕ꯭ꯔꯥ ꯍꯥꯏꯕꯗꯣ ꯁꯤꯝ ꯍꯥꯏꯕ꯭ꯔꯥ ꯀꯣꯕ꯭ꯔ ꯇꯧꯕꯗꯣ
ꯈꯪꯗ‌ꯦꯅꯦ
ꯈꯨꯠꯅ ꯀꯣꯕ꯭ꯔ ꯇꯧꯔꯗꯤ ꯑꯃꯨꯛ ꯄꯥꯏ ꯂꯥꯛꯇ‌ꯣꯏꯅ‌ꯦ
ꯑꯥ
ꯑꯩꯈꯣꯏꯒꯤꯁꯦ ꯑ
ꯅꯣꯏꯗꯤ ꯑꯥ ꯄꯨꯡ ꯀꯌꯥꯗ ꯆꯥꯛ ꯊꯣꯡꯕ ꯍꯥꯎꯕ꯭ꯔꯥ ꯅꯨꯡꯊꯤꯟꯗ
ꯄꯨꯡ ꯃꯔꯤꯒꯨꯝꯕꯗ ꯍꯧꯔꯅꯤ
ꯑꯣ ꯃꯔꯤꯗꯤ
ꯃꯔꯤ ꯃꯈꯥꯏ ꯃꯔꯤ ꯃꯈꯥꯏꯒꯨꯝꯕꯗꯀꯣ
ꯑꯧ
ꯍꯧ ꯍꯧꯖꯤꯛ ꯀꯥꯟꯗꯤ ꯅꯣꯡ ꯑꯥ ꯀꯃꯥꯏ ꯀꯃꯥꯏꯟ ꯍꯥꯏꯁꯤꯔ ꯁꯥꯡꯕꯅꯤꯅꯀꯣ ꯅꯨꯃꯤꯠ
ꯑꯣ ꯅꯨꯃꯤꯠ ꯍꯣꯏ ꯑꯣ
ꯑꯗꯨꯒꯤꯅꯤ
ꯇꯔꯨꯛ ꯐꯥꯎ ꯑꯗꯨꯝ ꯅꯨꯃꯤꯠꯇꯣ ꯑꯗꯨꯝ ꯂꯩꯌꯦ ꯅꯨꯡꯁꯥꯗꯣ ꯎꯝ ꯁꯚꯦꯟ ꯐꯥꯎ ꯑꯗꯨꯝ ꯒꯥꯟꯕꯅꯦ
ꯉꯥꯟꯕ
ꯑꯍꯝ ꯑꯈꯣꯏꯗꯤ ꯅꯨꯡꯇꯤꯒꯤ ꯆꯩꯔꯥꯎ ꯆꯤꯡ ꯀꯥꯕꯅꯦ ꯍꯣꯏ ꯀꯥꯡꯔꯁꯨ ꯇꯥꯡꯅꯤꯡꯉꯥꯏ ꯅꯠꯇꯦ ꯑ ꯑꯩꯈꯣꯏꯒꯤ ꯍꯛꯆꯥꯡ ꯅꯨꯡꯉꯥꯏꯅꯤꯉꯥꯏ ꯀꯣ
ꯑꯩꯗꯤ ꯆꯠꯄ ꯐꯪꯗ꯭ꯔꯤꯌꯦ
ꯑꯣ
ꯎꯝ ꯖꯨꯟꯗ ꯑꯩ ꯚꯦꯀꯦꯁꯟ ꯂꯥꯛꯀꯦ ꯇꯧꯕꯅꯦ ꯑꯩ ꯏꯔꯥꯡ ꯅꯀꯣ ꯍꯧꯈ꯭ꯔꯕ ꯑꯗꯨꯒꯤ ꯌꯥꯗ꯭ꯔꯕ
ꯑꯣ ꯑꯣ
ꯑꯁ ꯑꯇꯣꯞꯄ ꯃꯈꯣꯟ ꯇꯥꯔꯦꯅꯦ
ꯑꯁ ꯑꯃ ꯑꯃꯨꯛꯀ ꯂꯥꯛꯑꯦ ꯌꯥꯗ꯭ꯔꯦ ꯍꯧꯖꯤꯛꯇꯤ ꯇꯥꯕ꯭ꯔꯥ
ꯎꯝ ꯇꯥꯏꯌꯦ ꯇꯥꯗ꯭ꯔꯦ ꯍꯧꯖꯤꯛꯇꯤ ꯎꯝ ꯅꯪ ꯅꯪ ꯆꯤꯔꯥꯎ ꯆꯤꯡ ꯀꯩꯝꯇꯁꯨ ꯆꯥꯠꯇ꯭ꯔꯦ ꯍꯥꯏꯕ꯭ꯔꯣ ꯑꯃꯥꯈꯛꯁꯨ ꯏꯝꯐꯥꯜꯗ ꯆꯍꯤ ꯌꯥꯝ ꯂꯥꯏꯔꯒ ꯆꯠꯇꯦ ꯍꯥꯏꯕ꯭ꯔꯥ
ꯆꯠꯇ꯭ꯔꯤꯌꯦ ꯆꯠꯄ ꯐꯪꯗꯦ
ꯅꯣꯏ ꯅꯣꯏ ꯂꯥꯏꯔꯤ ꯀꯥꯟꯗꯗꯤ ꯑ ꯃꯣꯏꯅ ꯁꯦꯝꯕꯗꯣ ꯍꯧꯖꯤꯛꯀꯥꯟꯗꯤ ꯈ꯭ꯔ ꯐꯥꯏꯅ ꯖꯤꯝ ꯐꯥꯎꯁꯨ ꯂꯩ ꯅ ꯑꯗꯨꯒꯨꯝꯕꯗꯣ ꯅꯣꯏ ꯅꯣꯏꯒꯤ
ꯎꯝ ꯃꯇꯥꯝꯗꯗꯤ ꯂꯩꯏꯗꯕ ꯃꯥꯜꯂꯦ
ꯂꯩꯇꯦ
ꯀꯩꯀꯨ ꯀꯩꯀꯨ ꯒꯥꯔꯗꯦꯟ ꯍꯥꯏꯕꯗꯣ ꯁꯦꯝ ꯁꯦꯝꯗꯕ ꯀꯨꯏꯔꯦꯅ
ꯑꯥ ꯑꯩꯈꯣꯏ ꯃꯇꯝꯗꯗꯤ ꯂꯩꯇꯦ
ꯑꯣ ꯑꯥ ꯆꯔꯥꯎ ꯆꯤꯡ ꯎꯝ ꯂꯥꯁ ꯐꯥꯎ ꯂꯩꯕꯗꯣ ꯑꯗꯨ ꯑꯗꯨꯗꯅ ꯎꯝ ꯖꯪꯒꯜ ꯂꯩꯑꯦꯕ ꯃꯈꯥꯗꯗꯤ
ꯎꯝ
ꯖꯪꯒꯜꯗ ꯑꯗꯨꯝ ꯂꯝꯕꯤ ꯁꯦꯝꯔꯝꯅꯦ ꯃꯤꯁꯤꯡꯅꯀꯣ ꯂꯝꯕꯤ ꯃꯆꯥ ꯀꯣꯏꯗꯤ ꯀꯣꯏꯔꯒ ꯑꯗꯨꯝ ꯆꯥꯠꯄꯅꯦ
ꯑꯣ
ꯆꯦꯡꯅꯦ ꯑꯁ ꯆꯦ ꯑꯩꯈꯣꯏ ꯈꯨꯟ ꯈꯨꯟꯗ ꯃꯥꯜꯂꯦ ꯍꯣꯏ ꯆꯥꯕ ꯀꯥꯟꯗꯀꯣ ꯌꯥꯝꯅ ꯅꯨꯡꯉꯥꯏꯌꯦ ꯆꯠꯄꯗꯣ ꯀꯨꯏꯕꯒꯤ
ꯑꯣ
ꯆꯠꯄꯒꯤ ꯊꯥꯡꯕꯅꯤꯅꯦ
ꯍꯟꯗꯛ ꯑꯥ ꯑꯩꯈꯣꯏꯒꯤ ꯃꯔꯨꯞꯁꯤꯡꯗꯣ ꯀꯣꯏꯕ ꯆꯠꯄꯅꯦ ꯃꯅꯨꯡ ꯁꯥꯥꯒꯤ ꯏꯟꯖꯥꯡꯗꯣ ꯄꯨꯔꯒꯀꯣ
ꯑꯣ ꯍꯣꯏ
ꯆꯥꯕ ꯆꯠꯄꯅꯦ ꯑꯗꯨ ꯃꯇꯝꯗꯗꯤ ꯀꯔꯤꯁꯨ ꯁꯦꯝꯗꯦꯗ
ꯑꯣ ꯑꯣ
ꯑꯗꯨꯝ ꯆꯤꯡ ꯈꯛꯇꯅꯤ ꯀꯔꯤꯛ ꯀꯔꯤꯁꯨ ꯂꯩꯇꯕꯅꯤ
ꯑꯃꯨꯛ ꯆꯤꯡꯊꯣꯛꯀꯅꯤ ꯃꯣꯏꯗꯣ ꯖꯒꯥ ꯌꯥꯝ ꯂꯩꯌꯦꯕ ꯆꯤꯡꯊꯣꯛꯅꯤꯡꯉꯥꯏ
ꯑꯥ
ꯆꯤꯡꯗꯣ ꯌꯥꯝ ꯁꯥꯡꯉꯤꯅ ꯎꯝ ꯃꯤ ꯁꯦꯡꯅ ꯑ ꯀꯥꯔꯤ ꯍꯥꯏꯁꯤꯔꯥ ꯁꯤꯡꯗꯨ ꯌꯥꯝꯕꯗꯣ ꯑꯗꯨꯝ ꯆꯥꯠꯇꯦ ꯎꯋꯦ ꯅꯨꯄꯤꯁꯤꯡꯗꯣ
ꯎꯝ ꯑꯩꯟ ꯑꯩꯅ ꯆꯠꯅꯤꯡꯕꯁꯦ ꯎꯝ ꯋꯥꯇꯔ ꯄꯥꯔꯛ ꯇꯨꯅꯦ
ꯑꯣ ꯑꯣ ꯇꯔꯄꯗꯣ ꯑꯩꯁꯨ ꯆꯠꯅꯤꯡꯉꯦ
ꯑꯗꯨ ꯑꯉꯥꯡ ꯄꯨꯔꯒ ꯏꯁ ꯆꯠꯅꯤꯡꯕꯗꯣ
ꯑꯥꯎ ꯉꯥꯏ ꯑꯗꯨꯅꯦ ꯏꯔꯦꯡ ꯏꯔꯥꯡ ꯐꯥꯔꯀꯥꯟꯗꯀꯣ ꯂꯥꯛꯑꯣ ꯑꯩꯈꯣꯏ ꯆꯠꯃꯤꯅꯁꯦ ꯑꯉꯥꯡꯔ ꯑꯩꯈꯣꯏꯅ ꯋꯥꯔꯥꯛꯄꯤꯒꯦ
ꯑꯁ ꯒꯔꯤ ꯄꯨꯔꯒ ꯆꯠꯀꯦ ꯇꯧꯕꯅꯦ ꯑꯩꯗꯤ ꯌꯥꯝ ꯆꯅꯤꯡꯕꯅꯦ ꯑꯗꯨꯝ
ꯑꯗꯤ
ꯄ꯭ꯂꯥꯟꯗꯣ ꯐꯦꯜ ꯑꯣꯏꯔꯦ
ꯎꯝ
ꯄꯥꯝꯃꯨꯕꯗꯨꯀꯣ
ꯎꯝ ꯃꯐꯝꯗꯤ ꯌꯥꯝ ꯂꯩꯌꯦ ꯏꯝꯐꯥꯜꯗꯁꯨ ꯆꯠꯄ ꯐꯪꯗ꯭ꯔꯦ ꯑꯩꯁꯨ ꯌꯥꯝ ꯂꯥꯏꯌꯦ ꯆꯠꯇꯕ ꯃꯐꯝ ꯁꯟꯐ꯭ꯂꯥꯋꯔ ꯄꯥꯔꯛꯁꯨ ꯑꯥ ꯁꯟꯐ꯭ꯂꯥꯋꯔ ꯄꯥꯔꯛꯇ ꯁꯟꯐ꯭ꯂꯥꯋꯔꯒꯤ ꯐꯥꯔꯝꯁꯨ ꯂꯩꯌꯦ
ꯑꯣ
ꯑꯗꯨꯒꯥ
ꯎꯝ ꯍꯨꯝ
ꯑꯥ ꯔꯝꯂꯥꯏ ꯍꯥꯏꯕꯗꯣ ꯈꯪꯕ꯭ꯔꯥ ꯅꯪ
ꯎꯝꯎꯝ
ꯂꯝꯪꯔꯥꯏ ꯆꯔꯆꯅ ꯏꯁꯤꯡꯅ ꯊꯨꯝꯈ꯭ꯔꯕꯗꯣ ꯆꯔꯆ ꯑꯃ ꯑꯗꯨꯗ ꯃꯐꯝ ꯌꯥꯝ ꯐꯖꯩꯌꯦ ꯏꯁꯤꯡꯁꯨ ꯂꯥꯏꯑꯦ ꯂꯥꯏ ꯆꯥꯕ ꯌꯥꯝ ꯂꯥꯏꯑ ꯑꯗꯨꯗ
ꯑꯣ ꯑꯣ
ꯕꯨꯒꯦꯟ ꯕꯤꯂꯂꯤꯌꯥ ꯑꯗꯣ ꯑ ꯃꯤꯅ ꯎꯝ ꯁꯦꯝꯕꯤꯕꯅꯦ
ꯑꯣ
ꯏꯁꯤꯡꯕꯨꯗꯤ ꯃꯊꯟꯇ ꯊꯣꯛꯄꯅꯤ ꯔꯤꯕꯥꯅꯤꯕ ꯑꯗꯨꯗ
ꯑꯣ
ꯈꯣꯟꯒꯤ ꯑꯦꯁꯇ꯭ꯇꯥꯁ ꯑꯩꯗꯤ ꯎꯝ ꯆꯠ ꯆꯠꯇꯕꯅꯦ ꯈꯣꯟ ꯈꯣꯟꯒꯤ ꯏꯁꯇꯦꯇꯁ ꯅꯒ ꯎꯗꯣ